ꯍꯜꯂꯣ ꯃꯤꯁꯇꯔ ꯁꯦꯕꯔ
ꯀꯃꯥꯏꯅ ꯇꯧꯔꯤꯒꯦ ꯇꯥꯕ꯭ꯔꯣ
ꯑꯗꯨꯃꯥꯏꯅ ꯅꯪ ꯑꯗꯨꯃꯥꯏꯅ ꯃꯤ ꯃꯃꯤꯡ ꯄꯟꯒꯅꯨ ꯍꯥꯏꯕ ꯅꯠꯇ꯭ꯔꯣꯅ
ꯀꯩꯅꯩꯅꯣꯗ
ꯇꯩꯅꯣꯖ ꯊꯣꯂ ꯄꯔ ꯊꯣꯏꯂꯣ ꯃꯅꯤ ꯀꯩꯅꯣ
ꯑꯆꯤꯡ ꯃꯆꯅ ꯐꯖ ꯇꯧꯕ ꯍꯥꯏꯔꯣ ꯍꯥꯏꯔꯣ
ꯍꯥꯏꯔꯣ ꯍꯥꯏꯔ ꯑꯦ ꯃꯤ ꯑꯃꯒꯤ ꯃꯃꯤꯡ ꯑꯣꯏꯒꯦꯔꯥ ꯃꯤ ꯑꯃꯒꯤ ꯃꯃꯤꯡ ꯑꯣꯏꯒꯦꯔꯥ ꯃꯤ ꯃꯃꯤꯡ ꯄꯟꯒꯅꯣꯅ ꯅꯉꯣꯟꯗ ꯑꯩꯅ ꯍꯟꯖꯤꯟ ꯍꯟꯖꯤꯟ ꯍꯥꯏꯔꯦ ꯑꯗꯨꯝ ꯌꯥꯗꯦ ꯑꯗꯨꯁ ꯑꯗꯨꯝ ꯇꯣꯛ ꯇꯥꯕ ꯑꯁꯤ ꯀꯛꯊꯠꯂꯒ ꯅꯧꯅ ꯍꯧꯁꯤ ꯍꯥꯏꯕ꯭ꯔꯥ ꯀꯥꯟꯅꯕ ꯑꯃ ꯈꯪꯉꯣꯏꯗꯕ ꯄꯣꯠꯁꯤꯗ ꯑꯗꯨ ꯌꯥꯅꯤꯗ ꯈꯪꯉꯣꯏꯗ ꯁꯤ ꯑꯁꯦꯡꯕ ꯃꯤꯅꯦ ꯑꯁꯦꯡꯕꯗꯣ ꯑꯣꯏꯗ꯭ꯔꯕꯅ ꯈꯪꯉꯣꯏꯕ ꯄꯣ ꯑꯁꯦꯡꯕ ꯑꯣꯏ ꯑꯣꯏꯗꯦ ꯍꯥꯏꯕꯅꯗꯤ ꯃꯤ ꯑꯃꯒꯤ ꯃꯃꯤꯡ ꯁꯨꯄꯟ ꯄꯟꯒꯅꯨ ꯍꯥꯏꯕꯅꯤ ꯑꯩꯅ ꯍꯥꯏꯁꯦ
ꯑꯦ ꯑꯗꯨꯑꯣꯏꯗꯤ ꯑꯩ ꯀꯩꯅꯣꯁꯤꯃ ꯑꯌꯨꯛꯇꯨꯁꯨ ꯑꯩ ꯖꯤꯔꯧ ꯇꯥꯕꯅꯤꯅ ꯑꯗꯨꯑꯣꯏꯗꯤ
ꯑꯗꯨꯑꯣꯏꯗꯤ ꯑꯩ ꯅꯅ ꯑꯃꯨꯛ ꯐ ꯇꯁ ꯑꯃꯂ ꯇꯥꯕ ꯅꯪ ꯑꯗꯨ ꯃꯤꯔꯣꯟ ꯊꯨꯡꯈ꯭ꯔꯗꯤꯅꯦ ꯑꯗꯨꯝ ꯃꯤꯔꯣꯟ ꯊꯨꯡꯗꯕꯩ ꯊꯕꯛ ꯑꯗꯨꯝ ꯇꯧꯔꯣ ꯀꯣ ꯁꯥꯟꯅꯔꯣꯏꯗꯣꯏꯅꯤ ꯑꯩꯗꯤ ꯑꯩ ꯇꯜꯂꯦꯕ ꯃꯇꯝ ꯃꯥꯡꯉꯛꯇꯣꯏꯕ ꯑꯗꯨꯗꯤ ꯉꯥꯡꯕ ꯁꯛꯄꯁꯨ ꯂꯧꯗꯦ ꯍꯥꯏꯕꯁꯨ ꯂꯧꯗꯦ ꯑꯗꯨꯑꯣꯏꯗꯤ ꯃꯇꯝ ꯑꯣꯏꯅ ꯃꯥꯡꯉꯛꯇꯣꯏꯕ ꯀꯥꯟꯅꯗꯦꯕ ꯑꯗꯨꯏꯗꯤ ꯃꯤꯔꯣꯟ ꯊꯨꯡꯉꯣꯏꯗ ꯑꯣꯏꯔꯒꯗꯤ ꯉꯥꯏꯔꯔꯁꯤ ꯁꯨꯝ ꯀꯩꯅꯣ ꯇꯧꯔꯝꯕꯗꯨꯗ ꯑꯩꯅ
ꯊꯝꯃ
ꯇꯧꯔꯛꯑꯅꯨ ꯌꯥꯔꯦ ꯁꯥꯟꯅꯔꯣ ꯑꯗꯨꯝ ꯁꯤꯗ ꯉꯁꯥꯏ ꯑꯩꯅ ꯃꯤꯅꯤꯠ ꯑꯃ ꯑꯅꯤ ꯍꯧꯈ꯭ꯔꯦ ꯑꯩꯅ ꯉꯁꯥꯏ ꯑꯅ ꯍꯥꯏꯔꯦ ꯁꯥꯟꯅꯗꯣ ꯁꯥꯟꯅꯔꯣꯏꯗ ꯑꯣꯏꯔꯗꯤ ꯀꯛꯑꯣꯅ ꯑꯗꯨꯗ ꯑꯃꯨꯛ ꯍꯥꯏꯔꯦ ꯃꯤꯅꯤꯠ ꯑꯅꯤ ꯑꯍꯨꯝ ꯍꯧꯈ꯭ꯔꯦ ꯁꯥꯟꯅꯔꯣꯏ ꯌꯥꯔꯦ ꯍꯧꯖꯤꯛꯇꯤ ꯅꯪ ꯍꯟꯖꯤꯟ ꯍꯟꯖꯤꯟꯗꯤ ꯍꯥꯏꯕꯅꯤ ꯅꯪ ꯅꯅꯥ ꯑꯚꯕ ꯗꯦ
ꯍ ꯃꯤꯟꯗ ꯁꯨꯃꯥꯏꯅ ꯑꯃꯨꯛ ꯊꯝꯃꯛꯄꯗꯣ ꯑꯩ ꯉꯥꯛꯛꯇꯪꯗꯤ ꯑꯃꯨꯛ ꯀꯩꯅꯣ ꯇꯧꯕ ꯍꯣꯏ ꯌꯥꯏ ꯆꯥꯛ ꯆꯥꯕ ꯈꯣꯠꯂ ꯀꯃꯥꯏꯅ ꯇꯧꯒꯦ
ꯆꯥꯔ ꯏꯕꯨꯡꯉꯣꯅ ꯑꯗꯨꯝ ꯍꯦꯛ ꯍꯧꯕꯒ ꯍꯧꯕꯒ ꯑꯗꯨꯝ ꯁꯣꯏꯍꯜꯂꯦꯕ ꯑꯗꯨꯝ ꯇꯥꯛꯇꯕꯁꯨ ꯅꯠꯇꯦ ꯍꯥꯏꯗꯕꯁꯨ ꯅꯠꯇꯦ ꯑꯗꯨꯗꯣ ꯑꯗꯨꯝ ꯐꯥꯒꯤ ꯑꯗꯨꯝ ꯐꯥꯒꯤ ꯑꯣꯏꯅ ꯑꯗꯨꯝ ꯇꯥꯊꯣꯛꯑꯦꯕ ꯑꯗꯨꯝꯕ ꯊꯕꯛꯇꯨ ꯇꯧꯒꯅꯨ ꯍꯥꯏꯕ ꯅꯪꯉꯣꯟꯗ ꯑꯩꯅ ꯍꯟꯖꯤꯟ ꯍꯟꯖꯤꯟ ꯍꯥꯏꯔꯤꯁꯦ ꯁꯨꯛꯂꯧ ꯂꯧꯗꯦꯕꯅ ꯑꯗꯨꯗꯤ ꯑꯗꯨꯝ ꯌꯥꯔꯣꯏ ꯍꯥꯏꯕ ꯀꯥꯟꯅꯗꯕꯗꯣ ꯑꯗꯨꯝ ꯑꯣꯏꯕꯗꯣ ꯁꯥꯟꯁꯨ ꯁꯥꯟꯅꯅꯤ ꯀꯥꯟꯁꯨ ꯀꯥꯟꯅꯔꯣꯏ ꯑꯗꯨꯝ ꯇꯥꯔꯒ ꯊꯣꯛꯑꯦꯕ ꯅꯪ ꯍꯦꯛ ꯍꯧꯕ ꯊꯧꯕꯒ ꯑꯗꯨꯝ ꯑꯗꯨꯒꯤ ꯅꯪꯒꯤ ꯀꯥꯔꯟ ꯐꯨꯕꯤ ꯊꯕꯛꯁꯤꯦ ꯇꯧꯔꯛꯑꯦꯕ ꯃꯤ ꯑꯃꯒꯤ ꯑꯣꯏꯒꯦꯔꯥ ꯃꯤ ꯑꯃꯒꯤ ꯑꯣꯏꯒꯦꯔꯥ ꯄꯜꯂꯛꯀꯅꯨ ꯍꯥꯏꯕ ꯑꯩꯅ ꯍꯥꯏꯔꯤꯕ ꯃꯤꯡꯗꯨꯗꯤ ꯅꯪ ꯀꯅꯥ ꯃꯤꯡ ꯑꯣꯏꯅ ꯂꯩꯕ ꯄꯣꯠ ꯅꯠꯇꯦꯕ ꯈꯪꯉꯕ ꯑꯗꯨꯗꯤ ꯁ꯭ꯋꯥꯏꯗ ꯃꯤꯡ ꯑꯣꯏꯅ ꯊꯣꯛꯄ ꯄꯣꯠ ꯅꯠꯇꯦ ꯍꯥꯏꯕ ꯑꯗꯨꯒꯤ ꯇꯧꯕ ꯋꯥꯅꯤꯅ ꯅꯪꯅ ꯑꯗꯨꯃꯥꯏꯅ ꯃꯤ ꯃꯃꯤꯡ ꯇꯧꯒꯅꯨ ꯍꯥꯏꯕ ꯑꯗꯨꯃꯥꯏꯅ ꯍꯌꯦꯡꯈꯩ ꯃꯤ ꯃꯃꯤꯡ ꯄꯜꯂꯒꯗꯤ ꯍꯧꯖꯤꯛꯀꯤ ꯗꯥꯏꯔꯦꯛ ꯑꯥꯎꯠ ꯍꯧꯖꯤꯛꯇꯤ ꯑꯣꯖꯥ ꯌꯥꯝ ꯊꯣꯛꯂꯛꯈ꯭ꯔꯕꯅꯤ ꯑꯣꯖꯥ ꯍꯩꯕ ꯑꯣꯖꯥ ꯍꯩꯕ ꯃꯌꯥꯝꯁꯤꯅ ꯑꯗꯨꯝ ꯂꯣꯏꯅ ꯑꯗꯨꯗ ꯇꯧꯒꯅꯨ ꯍꯥꯏꯕ ꯄꯣꯠ ꯌꯥꯎꯕꯗꯅꯦ ꯑꯗꯨꯝ ꯌꯥꯗ꯭ꯔꯦ ꯌꯥꯗ꯭ꯔꯦ ꯌꯥꯗ꯭ꯔꯦ ꯌꯥꯗ꯭ꯔꯦꯅ ꯈꯣꯠꯈ꯭ꯔꯗꯤ ꯑꯗꯨꯝ ꯈꯣꯠꯈ꯭ꯔꯦ ꯑꯗꯨꯑꯣꯏꯗꯤ ꯑꯗꯨꯝ ꯇꯣꯛꯑꯦ ꯁꯤꯗ ꯁꯥꯟꯅꯔꯤ ꯃꯌꯥꯝꯁ ꯀꯔꯤꯝ ꯀꯥꯟꯅꯗ꯭ꯔꯦ ꯆꯥꯛ ꯆꯥꯔꯦ ꯅꯪꯗꯤ ꯆꯥꯔꯕ꯭ꯔꯥ
ꯑꯣ ꯌꯥꯔꯦ ꯌꯥꯔꯦ ꯌꯥꯔꯦ ꯑꯩꯅ ꯁꯨꯝ ꯃꯤꯡꯗꯣ ꯀꯩꯅꯣ ꯑꯩ ꯐꯦꯛ ꯐꯦꯛ ꯄꯨꯂꯞ ꯁꯤꯖꯤꯟꯅꯕꯗ ꯍꯥꯏꯗꯤ ꯀꯩꯅꯣ ꯑꯇꯣꯞꯄ ꯑꯃ ꯁꯤꯖꯤꯟꯅꯕꯗꯣ ꯑꯩꯅ ꯁꯨꯝ ꯀꯩꯅꯣ ꯇꯧꯕꯩꯅꯤꯗ ꯋꯥꯣꯏ ꯁꯁꯦ ꯑꯩ ꯀꯩꯝꯇ ꯀꯩꯅꯣ ꯇꯧꯔꯔꯣꯏ ꯍꯥꯟꯅ ꯁꯨꯝ ꯋꯥꯔꯤ ꯁꯥ ꯑꯩꯗꯤ ꯆꯥꯛꯗꯔꯤ ꯅꯪ ꯑꯔꯝ ꯃꯅꯤꯗ ꯀꯩꯀ ꯇ ꯈꯣꯂ ꯍꯥꯏꯃ
ꯀꯔꯤ ꯇꯧꯕꯩ ꯀꯔꯤ ꯇꯧꯕꯩꯗꯅ ꯑꯩ ꯆꯥꯛꯆꯥꯗ ꯅꯪ ꯍꯥꯏꯔꯝꯃꯦ ꯑꯩꯅ ꯅꯪ ꯆꯥꯛꯆꯥ ꯊꯣꯛꯑꯣ ꯑꯩꯁꯨ ꯆꯥꯛꯆꯥ ꯊꯣꯛꯈꯤꯒꯦ ꯍꯥꯏꯔꯝꯃꯦ ꯍꯧꯖꯤꯛ ꯑꯩꯈꯣꯏꯁꯤ ꯅ ꯋꯥꯔꯤ ꯁꯥꯟꯅꯩ ꯀꯥꯟꯗꯃꯗ ꯑꯃꯨꯛ ꯆꯥꯛ ꯆꯆꯥꯥꯛꯛꯏꯕꯨꯡꯉꯣ ꯆꯥꯛ ꯆꯥꯔ ꯁꯂꯥꯛꯏꯕꯨꯡꯣ ꯆꯥꯛ ꯆꯆꯥꯔꯂꯥꯛ ꯑꯃꯨꯛ ꯀꯧꯔꯛꯑꯅꯤ ꯑꯗꯨꯗ ꯑꯃꯨꯛ ꯐꯔꯒ ꯑꯃꯨꯛ ꯇꯥꯔꯅꯤ ꯑꯩꯅ ꯅꯪꯉꯣꯟꯗ ꯍꯥꯏꯗ ꯆꯥꯛ ꯆꯥꯕ ꯌꯥꯕꯒꯤ ꯇꯥꯏꯃꯤꯡ ꯆꯞ ꯆꯥꯔꯕꯅꯤ ꯅꯪꯅ ꯍꯧꯖꯤꯛꯐꯥꯎ ꯆꯥꯗ꯭ꯣꯏꯁꯤꯅ ꯀꯔꯤ ꯆꯥꯁꯤꯜꯂꯨꯔꯦ ꯍꯥꯏꯌꯨ
ꯑꯗꯨꯗꯤ ꯀꯧꯔꯛꯑꯣꯏꯅꯦ ꯅꯪꯒꯅ ꯄꯨꯡ ꯆꯥ ꯍꯥꯀꯠꯂꯤ ꯑꯩ ꯀ꯭ꯌꯥ ꯇꯥꯗꯦ ꯅꯪꯁꯦ ꯀꯩꯅꯣ ꯁꯨꯝ ꯆꯥꯅꯤꯡꯗꯔꯤꯕ ꯑꯗꯒꯤ ꯑ ꯁꯨꯝ ꯀꯩꯀꯩ ꯆꯥꯁꯤꯜꯂꯨꯕꯅꯤꯅ ꯑꯗꯨꯗꯤ ꯀꯔꯤꯒ ꯍꯥꯏꯗꯤ ꯑꯂꯨ ꯁꯣꯛꯂ ꯑꯂꯨ ꯑꯗꯩ ꯑ ꯆꯅꯥ ꯑꯗꯒꯤ ꯇꯤꯜꯍꯧꯒ ꯃꯤꯛꯁ ꯇꯧꯔꯒ ꯑꯥꯂꯨꯁꯀ
ꯦꯛ ꯆꯥꯕꯤꯗꯣ ꯈꯤꯇꯪ ꯆꯝꯄ꯭ꯔꯥꯒ ꯁꯜꯂꯒ ꯆꯥꯕꯤꯗꯨ ꯇꯧꯕ ꯀꯣꯐꯤꯒ ꯑꯗꯨ ꯄꯨꯡꯁꯟ ꯊꯜꯂꯕ ꯏꯆꯥ ꯑꯗꯨ ꯉꯥꯏꯍꯥꯛꯇꯪ ꯂꯩꯔꯒ ꯅꯪ ꯑꯩ ꯋꯥꯔꯤꯁꯦ ꯁꯥꯟꯅꯔꯒ ꯄꯨꯂꯞ ꯂꯣꯏꯔꯒ ꯉꯥꯛꯇ ꯑꯗꯨ ꯍꯧꯖꯤꯛ ꯂꯩꯔꯤꯁꯦ ꯌꯨꯝ ꯃꯅꯨꯡꯗ ꯂꯩꯗꯣ ꯁꯣꯔꯣꯛꯇꯤ ꯊꯟꯒꯤ ꯆꯥꯁꯤꯜꯂꯕꯅꯤꯅ ꯃꯊꯛꯇꯨꯗ ꯉꯥꯏꯍꯥꯛ ꯉꯥꯏꯍꯥꯛ ꯆꯠ ꯁꯥꯟꯅꯒꯦ ꯍꯥꯏꯕ꯭ꯔꯥ ꯅꯠꯇ꯭ꯔꯒ ꯅꯣꯏ ꯁꯣꯔꯣꯛꯀꯤꯗ ꯊꯣꯛꯑꯒ ꯑꯍꯥꯡꯕꯗꯨꯗ ꯆꯠ ꯁꯥꯟꯅꯒꯦ ꯍꯥꯏꯕ꯭ꯔꯥ ꯇꯧ ꯌꯥꯗ꯭ꯔꯣ ꯅꯪ ꯐꯝꯖꯤꯜꯂꯒ ꯑꯗꯨꯗ ꯐꯃꯨꯡ ꯃꯊꯛꯇꯨꯗ ꯈꯤꯜꯂꯒ ꯂꯩꯔꯒ ꯅꯪꯅ ꯇꯞ ꯇꯥꯩ ꯆꯥꯁꯤꯜꯂ ꯈꯤꯜꯂ ꯂꯩꯔꯒ ꯋꯥꯔꯤ ꯇꯧ ꯂꯩꯗꯕ ꯆꯠꯂꯒ ꯇꯧꯅꯦ ꯑꯗꯨ ꯅꯪꯅ ꯆꯥꯔꯨꯔꯤꯕ ꯑꯂꯨ ꯁꯥꯒ ꯑꯗꯒꯤ ꯑꯥꯂꯨ ꯆꯣꯞ ꯑꯗꯨ ꯑꯗꯥ ꯍꯥꯏꯗꯨꯕꯨ ꯑ ꯂꯨꯄꯥ ꯀꯌꯥ ꯀꯌꯥ ꯄꯤꯕꯅꯣ ꯑꯗꯨꯒ ꯀꯅꯥ ꯀꯅꯥ ꯆꯠꯂ ꯆꯥꯔꯨꯏꯅꯣ ꯃꯐꯝꯁꯤꯅ ꯀꯗꯥꯋꯥꯏꯗ ꯑꯣꯏꯗꯣꯏꯅꯣ ꯑꯦꯛꯖꯦꯛ ꯅꯠꯇ꯭ꯔꯒꯁꯨ ꯑꯦ ꯁ꯭ꯋꯥꯏꯗ ꯍꯥꯏꯕ ꯑꯃ ꯂꯩꯗꯅꯀꯣ
ꯑꯥ ꯑꯗꯨꯕꯨꯗꯤꯀꯣ ꯑꯩꯅ ꯆꯥꯇꯩꯁꯤꯅ ꯑꯃꯨꯛ ꯈꯔꯁꯨ ꯋꯥꯔꯕ ꯄ꯭ꯂꯁ ꯉꯁꯥꯏꯒꯤ ꯑꯍꯥꯎ ꯆꯥꯈꯤꯕꯗꯣ ꯑꯃꯨꯛ ꯊꯨꯅ ꯇꯨꯝꯈ꯭ꯔꯗꯤ ꯍꯥꯏꯕ ꯑꯩ ꯑꯗꯨꯒꯤꯅꯦꯕ ꯀꯔꯏꯕꯨꯗꯤ ꯀꯨꯏꯔꯦ ꯆꯥꯕ ꯄꯨꯡ ꯃꯔꯤꯈꯥꯏꯕꯗ ꯑꯣꯏꯔꯣ ꯑꯗꯨꯃꯥꯏꯅ ꯆꯥꯒꯨꯝ ꯇꯧꯕꯅꯦꯕꯀꯣ ꯑꯗꯨ ꯀꯌꯥ ꯄꯤꯕꯅꯣ ꯍꯥꯏꯗꯣ ꯃꯣꯏ ꯑꯥꯂꯨ ꯆꯣꯛꯁꯦ ꯍꯥꯟꯅ ꯂꯨꯄꯥ ꯃꯉꯥ ꯃꯉꯥ ꯄꯤꯔꯝꯕꯅꯤ ꯍꯧꯛꯇꯤ ꯀꯨꯟꯒꯤ ꯑꯍꯨꯝ ꯇꯧꯈꯔꯦ ꯑꯗꯒꯤ ꯃꯉꯥ ꯃꯣꯏ ꯃꯉꯥ ꯑꯃꯨꯛ ꯄꯤ ꯌꯥꯧꯋꯦꯕꯀꯣ ꯃꯉꯥꯁꯦ ꯀꯃꯥꯏꯅ ꯄꯤꯉꯀꯥꯟꯗ ꯄꯤꯛꯇꯛꯄꯤꯤꯔꯛꯀꯅꯦꯕ ꯃꯣꯏꯅꯦꯗꯩ ꯆꯥꯎꯢ
ꯒ ꯍꯥꯏꯔꯗꯤ ꯑꯕ ꯑꯗꯩ ꯑ ꯆꯥꯛꯁꯤꯅ ꯑꯃꯨꯛ ꯑꯩꯅ ꯑꯗꯨꯨꯁꯥꯛꯅꯦ ꯆꯅꯥꯅꯦ ꯅꯤꯐꯨ ꯍꯗ꯭ꯔ ꯌꯥꯡꯈꯩꯒꯤ ꯑꯣꯏꯅ ꯁꯦꯂꯛꯄ ꯑꯗꯨꯀꯥꯟꯗ ꯃꯣꯏ ꯃꯣꯔꯣꯛꯀꯤ ꯑꯆꯥꯔ ꯑꯃ ꯂꯩꯌꯦꯕ ꯍꯥꯏꯗꯤ ꯃꯣꯔꯣꯛ ꯃꯦꯦꯛꯄ ꯅꯠꯇꯕ ꯃꯣꯔꯣꯛ ꯑꯆꯥꯔ ꯍꯥꯏꯕ
ꯑꯗꯨ ꯃꯣꯔ ꯑꯆꯥꯔꯁꯤꯗ ꯍꯥꯞꯄꯛꯑꯅꯤ ꯃꯣꯏꯅ ꯑꯗꯨꯗꯩ ꯃꯣꯏꯒꯤ ꯑꯃ ꯃꯤꯛꯁ ꯇꯤꯜꯍꯧꯒ ꯀꯩꯅꯣꯒ ꯃꯤꯛꯁ ꯇꯧꯕ ꯑꯃ ꯂꯩ ꯑꯗꯨꯗꯨꯒ ꯍꯥꯞꯄꯛꯑꯅꯤ ꯑꯗꯨ ꯇꯣꯉꯥꯟꯅ ꯑꯃꯨꯛ ꯁꯦꯝꯃ ꯄꯤꯔꯛꯇꯣꯏꯅ ꯃꯣꯏꯁꯦ ꯏꯅꯛ ꯅꯛꯄꯅꯤ ꯑꯩꯈꯣꯏ ꯄꯥꯥꯚꯝꯗꯒꯤ ꯍꯥꯏꯇꯥꯔꯦ ꯑꯗꯨꯗ ꯑꯩꯒꯤ ꯑꯩꯅ ꯆꯠꯂ ꯂꯩꯕ ꯑꯗ ꯃꯣꯏ ꯕꯣꯔꯥꯒꯡꯗꯁꯨ ꯑꯩꯈꯣꯏ ꯁꯨꯃꯥꯏꯅ ꯑꯦ ꯕꯣꯔꯥ ꯑꯁꯤ ꯂꯨꯄꯥ ꯀꯨꯟꯊ꯭ꯔꯥ ꯅꯤꯐꯨꯒꯤ ꯍꯥꯏꯗꯤ ꯃꯤ ꯑꯅꯤ ꯈꯛꯇ ꯆꯥ ꯅꯤꯐꯨꯒꯃꯨꯛ ꯑ ꯇꯤꯜꯍꯧ ꯇꯤꯜꯍꯧꯒꯤ ꯑꯣꯏꯍꯟꯒꯦꯔꯥ ꯑꯂꯨꯒꯤ ꯑꯣꯏꯍꯟꯒꯦꯔꯥ ꯑꯗꯒꯤ ꯑꯗꯨꯒꯤ ꯈꯛꯇ ꯁꯦꯝꯃꯅꯦꯕ ꯄꯣꯠꯁꯦ ꯃꯤꯛꯁ ꯍꯥꯏꯗꯤ ꯁꯨꯃꯥꯏꯅ ꯃꯤꯛꯁ ꯇꯧꯗꯕꯤꯗ ꯑꯃ ꯑꯃꯈꯛꯇ ꯄꯤꯔꯛꯑꯣ ꯍꯥꯏꯔꯗꯤ
ꯑꯗꯨꯝ ꯑꯗꯨꯏ ꯄꯣꯠꯇ ꯑꯃ ꯄꯤꯔꯛꯑꯗꯣ ꯑꯗꯨꯃꯥꯏꯅ ꯇꯧꯕꯅꯦ ꯑꯗꯣ ꯄꯨꯟꯅ ꯆꯥꯕ ꯂꯣꯢꯔꯀꯥꯟꯗ ꯂꯨꯄꯥ ꯀꯌꯥ ꯇꯥꯔꯝꯒꯦ ꯑꯗꯨꯒ ꯃꯣꯏꯒꯤ ꯆꯥꯗꯨꯕꯨꯗꯤ ꯍꯥꯎꯔꯝꯗꯧꯗꯤ ꯃꯥꯜꯂꯦ ꯆꯝꯄ꯭ꯔꯥꯒ ꯁꯨꯝꯖꯂ ꯊꯛꯄꯗꯣ
ꯆꯥꯗꯤ ꯃꯣꯏꯒꯤ ꯍꯦꯛ ꯍꯦꯛ ꯃꯣꯏ ꯆꯉꯥꯡ ꯇꯧꯗꯦꯕꯀꯣ ꯃꯣꯏꯁꯦ ꯃꯣꯏ ꯑꯅꯝꯕꯅ ꯇꯧꯋꯦꯁꯦ ꯃꯣꯏ ꯁꯪꯒꯣꯝ ꯆꯥꯁꯦ ꯑꯣꯏꯅ ꯇꯧꯋꯦ ꯑꯗ ꯃꯣꯏ ꯆꯉꯥꯡ ꯍꯥꯏꯔꯗꯤ ꯃꯣꯏꯒꯤ ꯀꯣꯐꯤ ꯃꯦꯀꯔ ꯑꯃ ꯂꯩꯌꯦꯕ ꯀꯣꯐꯤꯗꯤ ꯊꯝꯗꯕ ꯑꯗꯣ ꯂꯦꯃꯟ ꯇꯤ
ꯂꯦꯃꯟ ꯇꯤꯒ ꯂꯦꯃꯟ ꯇꯤꯅꯦ
ꯑꯁ ꯀꯩꯅꯣꯝꯈꯛ ꯊꯝꯕꯅꯦ ꯍꯦꯛꯇ ꯀꯥꯎꯋꯦ ꯃꯃꯤꯡꯗꯣ ꯂꯦꯃꯟꯇꯤꯅꯦ ꯑꯗꯨ ꯅꯤꯡꯁꯤꯡꯊ ꯊꯣꯛꯇ꯭ꯔꯦ ꯑꯗꯣ ꯃꯣꯏꯒꯤ ꯆꯥꯉꯥꯡꯗꯤ ꯊꯝꯗꯅ ꯀꯩꯅꯣ ꯑꯣꯏꯅ ꯊꯝꯃꯕ ꯁꯪꯒꯣꯝ ꯆꯥꯁꯦ ꯊꯝꯃꯦ ꯂꯨꯄꯥ ꯇꯔꯥ ꯗꯤ ꯄꯤꯒꯨꯝꯇꯧꯕꯅꯦ ꯁꯪꯍꯒꯣꯝ ꯆꯥꯗꯨꯅ ꯑꯃꯨꯛ ꯇꯔꯥꯔꯛ ꯀꯨꯜꯂꯅꯤꯡ ꯅꯤꯡꯊꯧꯇ꯭ꯔꯥ ꯑꯩ ꯁꯪꯒꯣꯝꯆꯥꯥꯗꯨ ꯂꯧꯗꯦꯕ ꯀꯩꯅꯣ ꯑꯩ ꯂꯦꯃꯟ ꯇꯤ ꯍꯦꯛ ꯍꯦꯛ ꯑꯣꯏꯅ ꯂꯧꯋꯦꯕ ꯂꯦꯃꯟ ꯇꯤ ꯂꯦꯃꯟ ꯇꯤ ꯑꯣꯏꯅ ꯈꯔ ꯄꯥꯝꯖꯕ ꯍꯥꯏꯇꯥꯔꯦ ꯑꯗꯣ ꯑꯗꯨꯃꯥꯏꯅ ꯇꯧ
ꯑꯗꯨꯗ ꯑꯗꯨꯃꯥꯏꯅ ꯇꯧ ꯑꯌꯨꯛꯇ ꯑꯃꯨꯛꯣꯏꯅ ꯃꯣꯏꯁꯤꯡ ꯉꯥꯁꯦ ꯍꯥꯎꯋꯦ ꯑꯗꯨꯗꯤ ꯅꯪꯅ ꯇꯟꯅꯦ
ꯍꯪꯉꯣꯅꯦ
ꯑꯗꯨꯗꯤ ꯅꯪꯅ ꯑꯥꯂꯨ ꯆ ꯕꯣꯔꯥ ꯆꯥꯔꯤꯕ ꯃꯐꯝꯁꯤꯒ ꯑꯗꯒꯤ ꯂꯦꯃꯟ ꯇꯤ ꯊꯧꯕ ꯃꯐꯝꯁꯤꯒ ꯃꯥꯟꯅꯗ꯭ꯔꯦꯅꯦ ꯑꯩꯗꯤ ꯃꯐꯝ ꯑꯃꯗꯤꯗ ꯄꯨꯂꯞ ꯊꯛ ꯂꯩꯛꯏꯔꯥ ꯍꯥꯏꯔꯒ
ꯅꯠꯇꯦ ꯅꯠꯇꯦ ꯅꯠꯇꯦ ꯀꯩꯅꯣꯒ ꯑꯨ ꯑꯥꯂꯨꯁꯥꯛꯀ ꯆꯅꯥꯒ ꯂꯧꯔꯤ ꯑꯗꯩ ꯑꯗꯒꯤꯝ ꯑꯩꯈꯣꯏꯒꯤ ꯂꯦꯃꯟ ꯇꯤ ꯊꯛꯏ ꯖꯒꯥꯁꯤꯅ ꯑꯃꯨꯛ ꯇꯣꯡꯉꯥꯜꯂꯦꯕꯀꯣ ꯑꯗꯩ ꯑꯂꯨ ꯁꯣꯛ ꯂꯧꯔꯤꯁꯤꯅꯦ ꯃꯥꯜꯂꯦ ꯑꯗꯒꯤ ꯃꯣꯏ ꯍꯧꯖꯤꯛꯀꯤ ꯑꯥꯂꯨꯁꯣꯛ ꯀꯩꯅꯣꯒꯒ ꯇꯧꯔꯤꯁꯦ ꯑꯥꯜꯂꯨꯁꯥꯛꯀ ꯆꯅꯥꯒ ꯇꯧꯔꯤꯕ ꯃꯐꯝꯁꯦ ꯁꯤꯅ ꯑꯌꯨꯛꯇꯅ ꯑꯩꯅ ꯍꯦꯛ ꯍꯦꯛ ꯇꯟꯖꯝ ꯂꯧꯕ ꯃꯐꯝꯗꯨꯅꯦ ꯃꯣꯏ ꯇꯟꯖꯝꯁꯨ ꯇꯧꯏꯤ ꯑꯗꯒꯤ ꯀꯩꯅꯣ ꯄꯨꯔꯤ ꯍꯥꯏꯗ꯭ꯔ ꯄꯔꯣꯊꯥꯁꯨ ꯇꯧꯋꯦꯕ ꯑꯗꯨ ꯃꯣꯏ ꯀꯩꯅꯣꯁꯨ ꯇꯧꯋꯦꯕ ꯪꯉꯥꯔ ꯇꯧꯋꯦꯕꯀꯣ ꯁꯤꯡꯉꯥꯔꯁꯤꯅ ꯑꯃꯨꯛ ꯀꯃꯥꯏꯅ ꯇꯧꯔꯤꯅꯣ ꯈꯪꯗꯦ ꯊꯥꯎꯁꯤꯅ ꯁꯨꯕꯥꯛ ꯂꯧꯇꯕ ꯍꯥꯏꯇꯥꯔꯦ ꯃꯣꯏꯅ ꯑꯣꯚꯟ ꯇꯧꯔ ꯀꯃꯥꯏꯅ ꯇꯧꯔꯤꯅꯣ ꯈꯪꯗꯦ
ꯥꯏꯅ ꯐꯝꯖꯦ ꯃꯅꯨꯡ ꯃꯅꯨꯡ ꯃꯅꯨꯡꯗ ꯃꯅꯨꯡꯗꯁꯨ ꯊꯥꯎꯁꯨ ꯑꯃꯥꯎ ꯌꯥꯎꯔꯣꯏ ꯑꯗꯒꯤ ꯃꯄꯥꯟꯗꯁꯨ ꯊꯥꯎ ꯑꯃꯥꯎ ꯌꯥꯎꯔꯣꯏ
ꯌꯥꯝ ꯍꯧꯕ ꯑꯗꯨꯒꯤ ꯇꯔꯥꯕꯨꯗꯤ ꯄꯤꯕꯅꯦ ꯎꯝ ꯇꯔꯥꯒꯤ ꯑꯃ ꯇꯧꯕꯅꯦ ꯑꯃꯕꯛ
ꯇꯧꯕꯅꯦꯕ ꯃꯣꯏ ꯑꯗꯒꯤ ꯍꯜꯂꯨꯗꯥꯁꯨ ꯊꯝꯃꯤ ꯍꯜꯨꯋꯥꯡꯁꯨ ꯊꯝꯃꯦꯕ ꯑꯗꯣ ꯅꯪ ꯑꯗꯨꯒꯨꯝꯕ ꯑꯍꯥꯎꯕ ꯌꯥꯔꯦ ꯈ꯭ꯋꯥꯏ ꯍꯥꯥꯎ ꯑꯗꯨ ꯍꯥꯏꯔꯛꯑꯣ ꯂꯦꯞꯇꯕ ꯃꯥꯟꯒꯤ ꯋꯥꯔꯤꯗꯨ ꯇꯧꯔꯒꯅ ꯂꯤꯗꯒ ꯑꯗꯨꯝ ꯃꯌꯦꯛ ꯁꯥꯡꯅ ꯐꯖꯅ ꯂꯤꯔꯛꯑꯣ
ꯑ
ꯍꯣꯏ ꯌꯥꯔꯦꯪꯉꯅꯦꯔꯦ ꯍꯪꯅꯤꯡꯉꯥꯏꯒ ꯂꯩꯇꯦ ꯌꯥꯔꯦ ꯅꯪ ꯈ꯭ꯋꯥꯏꯗꯒꯤꯩ ꯍꯥꯎꯕ ꯍꯥꯏ ꯃꯈꯥ ꯇꯥꯔꯣ ꯑꯗꯨ ꯂꯣꯏꯔꯦ ꯍꯪꯉꯁꯦ
ꯑꯣ ꯑꯩ ꯑꯩꯗꯤ ꯁꯨꯃꯥꯏꯅ ꯇꯧꯋꯦꯕ ꯑꯩ ꯃꯃꯥꯡꯗꯁꯨ ꯍꯥꯏꯐꯦꯠꯇꯪ ꯄꯟꯈ꯭ꯔ ꯄꯟꯈꯤꯗ꯭ꯔꯥ ꯈꯪꯗ꯭ꯔꯦ ꯑꯩꯁꯦ ꯅꯪꯉꯣꯟꯗ ꯍꯥꯏꯗꯤ ꯑꯩꯗꯤ ꯀꯩꯅꯣꯁꯦ ꯁꯤꯡꯒꯥꯔꯁꯤꯦ ꯂꯧꯔꯦꯗꯅ ꯔ ꯑꯅꯤ ꯅꯗ꯭ꯔꯛ ꯑꯍꯨꯝ ꯂꯜꯂꯦ ꯑꯗꯒꯤ ꯏꯟꯁꯥꯡꯁꯤꯁꯨ ꯃꯣꯏꯟꯥꯡꯁꯤꯗꯤ ꯍꯋꯥꯏ ꯈꯛꯇ ꯇꯧ
ꯁꯤ ꯍꯋꯥꯏ ꯈꯛꯇ ꯇꯧꯋꯦꯕꯀꯣ ꯑꯗꯨꯝ ꯑꯦ ꯃꯣꯏꯅ ꯑꯦ ꯉꯁꯤ ꯌꯦꯟꯁꯥꯡꯁꯦ ꯍꯋꯥꯏ ꯈꯛꯇ ꯂꯦꯝꯅ ꯅꯠꯇ꯭ꯔꯒ ꯍꯋꯥꯏ ꯈꯛꯇ ꯇꯧꯒꯦ ꯍꯥꯏꯇꯥꯔꯦ ꯀꯩꯅꯣ ꯅ ꯑꯇꯣꯞꯄꯗꯤꯩ ꯂꯧꯧꯕ ꯍꯥꯏꯅ ꯃꯥꯏꯔꯦꯟꯒꯤ ꯁꯥꯛꯁꯤꯗ ꯑꯇꯣꯞꯄꯗꯒꯤ ꯑꯃꯨꯛ ꯂꯧꯋꯦ ꯑꯃ
ꯍꯥꯎꯗ ꯑꯗꯨꯗꯩ ꯂꯣꯟꯅꯤ ꯑꯗꯣ ꯀꯣꯐꯤꯁꯦ ꯊꯛꯑꯅꯤ ꯀꯣꯐꯤ ꯕ꯭ꯂꯦꯛ ꯀꯣꯐꯤ ꯍꯥꯏꯇꯥꯔꯦ ꯑꯗꯨꯃꯥꯏꯗꯤ ꯇꯧꯋꯦ ꯑꯅꯝꯕꯅ ꯑꯗꯩ ꯅꯣꯡ ꯐꯥꯗꯣꯛ ꯑꯩꯅ ꯑꯦ ꯇꯟꯖꯝ ꯆꯥꯅꯤꯡꯉꯁꯨ ꯃꯣꯏ ꯇꯟꯖꯝꯁꯤꯅ ꯑꯃꯨꯛ ꯀꯃꯥꯏꯅ ꯇꯧꯤ ꯍꯥꯏ ꯀꯥꯟꯗ ꯑꯩꯈꯣꯏꯒꯤ ꯗꯥꯏꯔꯦꯛ ꯃꯩꯗ ꯑꯣꯏꯅ ꯀꯩꯅꯣ
ꯇꯣꯏ ꯀꯩꯅꯣ ꯇꯧꯗꯕ ꯃꯩ ꯆꯪꯗꯕ
ꯑꯩꯈꯣꯏ ꯂꯩꯇꯅ ꯈꯤꯇꯪ ꯄꯦꯟꯗꯒ ꯀꯛ ꯀꯛ ꯇꯧꯔꯝꯃꯒ ꯑꯃꯨꯛ ꯃꯩꯗ ꯑꯃꯨꯛ ꯄꯪ ꯆꯪꯍꯟꯕꯤꯗꯣ ꯑꯗꯨꯃꯥꯏ ꯃꯩꯗ ꯆꯪꯍꯟꯗꯅ ꯄꯦꯟꯗꯨꯗ ꯑꯗꯨꯝ ꯃꯨꯜꯍꯟꯕ ꯍꯥꯏꯇꯥꯔꯦ ꯅꯝꯃ ꯅꯝꯃꯒ ꯈꯤꯇꯪ ꯈꯦ ꯃꯣꯏ ꯀꯩꯅꯣ ꯇꯧꯕꯁꯦ ꯑꯩꯅ ꯁꯨꯝ ꯍꯥꯏꯕꯗꯤ
ꯑ ꯁꯨꯝ ꯍꯥꯏꯗꯤ ꯃꯤꯒ ꯁꯦꯝꯕꯒ ꯑꯗꯩ ꯀꯩꯅꯣ ꯑꯩ ꯃꯃꯥꯡꯗꯁꯨ ꯑꯇꯣꯞꯄ ꯑꯃ ꯑꯂꯨꯁꯥꯛ ꯑꯃ ꯆꯥꯔꯨꯏꯌꯦꯕꯀꯣ ꯍꯣꯏ ꯃꯣꯏ ꯗꯨꯀꯥꯟ ꯀꯩꯅꯣꯗꯩ ꯆꯥꯔꯨꯕ ꯑꯗꯨꯒꯤ ꯍꯧꯖꯤꯛꯀꯤ ꯗꯨꯀꯥꯟꯗꯨꯅ ꯀꯃꯥꯏꯅ ꯇꯧꯔꯤ ꯍꯥꯏꯀꯥꯟꯗꯁꯦ ꯃꯣꯏ ꯁꯦꯝꯕꯁꯦ
ꯁꯨꯃꯥꯏꯅ ꯇꯋꯥꯗꯣ ꯐꯖꯅ ꯅꯝꯃꯅꯤꯁꯤꯗꯅ ꯑꯗꯣ ꯈꯤꯇꯪ ꯃꯊꯛ ꯃꯈꯥ ꯑꯣꯜꯂꯒ ꯑꯃꯨꯛ ꯃꯩꯗ ꯑꯃꯨꯛ ꯁꯛ ꯃꯩ ꯑꯃꯨꯛ ꯁꯛ ꯆꯪꯍꯜꯂꯦꯕ ꯍꯥꯏ ꯇꯥꯔꯦ ꯄꯣꯠꯁꯦ ꯏꯁꯃꯣꯀꯤ ꯐ꯭ꯂꯦꯔ ꯂꯥꯛꯑ ꯁꯨꯝ ꯅꯨꯡꯉꯥꯏꯇꯕ ꯍꯥꯏ ꯇꯥꯔꯦ ꯃꯨꯊꯛ ꯃꯨꯊꯛ
ꯇꯥꯔꯒ ꯇꯟꯗꯣ ꯍꯥꯏꯔ ꯅꯨꯡꯉꯥꯏꯖꯗꯦ ꯍꯥꯏꯇꯥꯔꯦ ꯑꯗꯣ ꯑꯗꯨꯝꯕ ꯑꯩꯉꯣꯟ ꯆꯥꯕꯗꯣ ꯑꯗꯣ ꯃꯣꯏꯅ ꯑꯃꯨꯛ ꯅꯨꯡꯉꯥꯏꯗꯨꯅ ꯇꯟꯗꯣ ꯑꯩꯈꯣꯏ ꯇꯋꯥꯗꯣ ꯄꯨꯂꯞ ꯃꯨꯜꯁꯤꯜꯂꯤ ꯍꯥꯏꯇꯥꯔꯦ ꯑꯗꯨꯗꯣꯉꯥꯏ ꯂꯣꯏꯔꯕꯣ ꯍꯥꯏꯒꯗꯕ ꯍꯥꯏꯣ ꯑꯣꯗ ꯑꯣ ꯐꯔꯦ ꯊꯝꯃꯣ ꯌꯥꯔꯦ ꯑꯗꯨꯗꯤ ꯇꯥꯅꯤꯡꯗ꯭ꯔꯦ